ꯎ ꯍꯜꯂꯣ ꯄꯠꯇ ꯏꯅꯣ ꯂꯪ ꯄꯣ
ꯂꯩꯔꯤꯕ
ꯗꯣꯏꯅ
ꯂꯩꯒ
ꯑꯦ ꯇꯧꯔꯒ
ꯍꯥꯏꯗꯣ ꯏꯟꯖꯤꯅꯤꯌꯥꯔ ꯑꯣꯏ ꯈꯪꯅꯤꯡꯕ ꯋꯥ ꯈꯪ꯭ꯦꯗ
ꯑꯦ
ꯀꯩꯩꯅ ꯅꯪ ꯄꯁ ꯆꯅꯤ ꯍꯥꯏꯥꯏꯁꯤꯕꯣ
ꯏ ꯏꯗꯤꯁ ꯀ ꯇ
ꯀꯩꯂꯝꯗꯅꯣ
ꯇꯗꯅꯤꯗ
ꯖꯦꯔꯥꯗꯨꯅ ꯀꯩꯗꯧꯕ
ꯀꯖ ꯑꯗꯨꯗ ꯃꯥꯅ ꯃꯥꯅ ꯍꯟꯗꯛ ꯊꯕꯛꯀꯤꯒ ꯁꯝꯖꯥꯕꯩ ꯇꯥꯕ ꯑꯗꯨꯒꯤ ꯂꯥꯛꯑꯣꯅ ꯑꯩꯈꯣꯏ ꯑꯩꯅꯦ ꯃꯥꯏ ꯅꯨꯄꯤꯅꯦ ꯏꯆꯥꯅꯦ ꯃꯃꯥꯅꯦ ꯇꯧꯔꯒ ꯑꯩꯈꯣꯏ ꯄꯨꯂꯞ ꯆꯠꯇꯧꯔꯤꯕꯅꯤꯅꯦꯍꯦ
ꯅꯌꯦꯦ ꯀꯩꯩꯅꯣ
ꯀꯩꯗꯅꯣ ꯅꯪ ꯁꯤꯗ ꯑꯩ ꯑꯉꯥꯡ ꯁꯦꯅꯕꯅꯦ ꯑ ꯆꯠꯇꯣꯏꯁꯦ
ꯑꯦ ꯇ ꯆ ꯇꯣꯏꯁꯤꯗ
ꯗꯤ ꯑꯁ ꯆꯠꯂꯗꯤ ꯍꯦꯛꯇꯅ ꯏꯔꯕꯣ ꯍꯥꯏꯁꯔꯦ
ꯅ ꯅ ꯑꯩꯈꯣꯏ ꯃꯅꯤꯄꯨꯔꯗ ꯋꯥ ꯑꯃ ꯂꯥꯟꯖꯗ꯭ꯔꯤ
ꯀꯔꯤꯅꯣ ꯍꯥꯏꯁꯤꯕꯣ꯫
ꯃꯅꯤꯄꯨꯔꯗꯩ ꯋꯥꯡꯃ ꯂꯥꯟꯗꯦ ꯑꯩ ꯃꯅꯤꯄꯨꯔꯐꯥꯎ ꯊꯣꯡꯅꯕ ꯆꯠꯇ꯭ꯔꯤ ꯂꯥꯟ ꯇꯧꯈ꯭ꯔꯦ꯫
ꯅꯪꯗꯤ ꯫
ꯍꯣꯏ ꯕꯥꯅ ꯫ ꯍꯩꯗꯔ꯭ꯕꯥꯠ꯫
ꯎꯝ꯫
ꯀꯔꯤꯒꯤꯅꯣ ꯍꯥꯏꯖꯦ꯫
ꯄꯨꯕꯤꯗ꯭ꯔꯦ ꯑꯩꯈꯣꯏꯗꯤ ꯀꯣꯏꯕꯒ ꯑꯃꯇ꯫
ꯌꯥꯔꯣꯏ ꯍꯥꯏꯌꯣ ꯆꯠꯁꯦꯅ ꯀ꯭ꯔꯤ-ꯀ꯭ꯔꯤ ꯇꯛꯀꯗꯕꯅꯦ꯫
ꯇꯛꯀꯗ ꯄꯒꯦꯅꯤꯒ꯭ꯔꯤ
ꯀꯩꯒꯤꯅꯣ ꯍꯦꯛꯇ ꯃꯥꯅ ꯍꯦꯛꯇ ꯄꯨꯅꯤꯡꯗ꯭ꯔꯦ ꯄꯨ ꯇꯧ ꯍꯦꯛꯇ ꯌꯥꯕ꯭ꯔꯣ꯫
ꯑꯗꯨꯅꯦ ꯍꯥꯏ꯫
ꯀꯣꯛꯊꯣꯛꯄꯤꯔꯒ ꯍꯦꯛꯇ ꯄꯨꯔꯣꯏꯗꯤ ꯀꯩꯅꯣ꯫
ꯍꯨꯡ꯫ ꯈꯪꯗ꯭ꯔꯦꯗ꯫ ꯃꯤꯔꯥꯏꯕꯤꯔꯦ ꯂꯥꯏꯊꯣꯛꯄꯤꯔꯦ꯫
ꯇꯧꯗꯣꯏꯅꯤ ꯑꯩꯁꯨ ꯈꯜꯂꯤꯅꯤ ꯀꯃꯥꯏ - ꯀꯃꯥꯏꯅ ꯇꯧꯗꯣꯏꯅꯣ ꯆꯠꯂꯒꯅ꯫
ꯑꯗꯨꯝ ꯑꯦꯌꯥꯔꯄꯣꯔꯠꯇꯩꯒꯤꯗꯤ ꯀꯃꯥꯏꯅ ꯆꯠꯇꯣꯏꯕ ꯃꯐꯝꯗꯣ ꯑꯗꯨꯝ ꯈꯪꯉꯕꯣ꯫
ꯀꯪꯗꯦꯗ ꯑꯩ-ꯑꯩ ꯍꯤꯟꯗꯤ ꯍꯩꯇꯦꯃꯤ꯫
ꯌꯧꯔꯀꯥꯟꯗ ꯅꯪ ꯑꯣꯛꯄꯩ ꯃꯤ ꯂꯩꯔꯝꯃꯣꯏꯗ꯭ꯔꯣ꯫
ꯌꯧꯔꯀꯥꯟꯗ ꯃꯣꯏꯁꯦ ꯂꯩꯔꯝꯒꯗ꯭ꯔꯥ ꯈꯪꯗꯦ ꯐꯣꯟ ꯇꯧꯔꯒ ꯃꯣꯏ ꯎꯕꯔ ꯑꯃꯁꯁꯦ ꯀꯟꯇꯦꯛ ꯇꯧꯔ ꯊꯝꯃꯤꯅꯤꯗꯅ꯫ ꯎꯕꯔꯗꯨꯗ ꯐꯣꯟ ꯇꯧꯔꯅꯤ ꯑꯗꯨꯒ ꯃꯥꯅ ꯍꯣꯇꯦꯜ ꯕꯨꯛ ꯍꯣꯇꯦꯜꯗ ꯂꯩꯗꯣꯏꯅꯦꯕ꯫ ꯑꯗꯩꯩ ꯑꯃꯨꯛ ꯊꯤꯟꯗꯣꯏꯅꯦꯕ ꯑꯗꯨꯒ ꯑꯗꯩꯩ ꯃꯈꯥꯗꯩ ꯑꯩꯁꯨ ꯈꯪꯗ꯭ꯔꯦ꯫
ꯍꯌꯦꯡ - ꯍꯌꯦꯡ ꯅꯠꯇ꯭ꯔꯣ ꯅꯪ ꯆꯠꯇꯣꯏꯁꯦ꯫
ꯃꯥꯅꯦ꯫
ꯄꯨꯡ ꯀꯌꯥꯒꯤ ꯐ꯭ꯂꯥꯏꯠꯅꯣ꯫
ꯄꯨꯡ ꯀꯌꯥꯒꯤꯅꯣ꯫ ꯑꯣ ꯄꯨꯡ ꯕꯥꯔꯣꯒꯤ꯫ ꯄꯨꯡ ꯕꯥꯔꯣꯒꯤ ꯐꯥꯏꯠ꯫
ꯕꯥꯔꯣꯗꯤ ꯀꯔꯝꯕ ꯕꯥꯔꯣꯅꯣ ꯫
ꯅꯨꯡꯊꯤꯟꯒꯤꯅꯤ ꯀꯩꯅꯣ ꯃꯅꯤꯄꯨꯔꯗ ꯄꯥꯏ ꯅꯨꯡꯗꯥꯡꯗ ꯄꯛ ꯄꯥꯏꯗꯦ꯫
ꯄꯥꯏꯗꯕꯔꯣ ꯅꯨꯡꯗꯥꯡꯗ꯫
ꯕꯥꯔꯣꯒꯤ ꯫ ꯁꯗꯁ ꯗꯦꯜꯂꯤꯗ ꯍꯥꯅ ꯌꯧꯔꯅꯤ꯫
ꯑꯥ꯫
ꯗꯦꯜꯂꯤꯗ ꯄꯨꯡ ꯑꯃ ꯃꯈꯥꯏꯃꯨꯛ ꯂꯩꯔꯅꯤ ꯐ꯭ꯂꯥꯏꯠ ꯁꯤꯠ ꯇꯧꯕꯒꯤ꯫
ꯑꯥ꯫
ꯑꯗꯩꯩꯗꯤ꯫ ꯑꯗꯨ ꯇꯧꯔꯒ ꯅꯥꯟꯅ ꯑꯗꯨꯝ ꯁꯠ ꯄꯥꯏꯒꯔꯅꯤ ꯑꯗꯨꯝ꯫
ꯋꯥ ꯃꯊꯥꯡ ꯑꯅꯤꯅꯦ꯫ ꯇꯣꯡꯗꯣꯏꯖꯦ꯫
ꯋꯥꯈ꯭ꯔꯕꯅꯤ ꯃꯊꯥ ꯑꯅꯤ ꯇꯣꯡꯕꯕꯁꯤ ꯉꯥꯏꯕꯗꯨꯅꯤ ꯋꯥꯏꯁ ꯌꯥꯝ
ꯑ ꯀꯩꯅꯣꯗꯤ ꯌꯦꯂꯥꯏꯗꯤ ꯀꯩꯗ ꯀ ꯏꯩꯅꯣ
ꯍꯤꯟꯗꯤꯤ ꯐꯅꯩꯅ
ꯏꯟꯗꯤ ꯑꯗꯇ ꯀꯊꯗꯧꯔꯦ
ꯑꯅ ꯇꯧꯔꯦ
ꯑꯗꯨ ꯍꯌꯦꯡꯗꯤ ꯑꯗꯨꯝ ꯍꯟꯅ ꯉꯟꯅ ꯊꯣꯛꯀꯦ ꯍꯥꯏꯔꯅꯤꯅꯦ ꯄꯨꯡ ꯕꯥꯔꯣ ꯑꯣꯏꯔꯁꯨ ꯐ꯭ꯂꯥꯏꯠꯇ
ꯀ ꯅ ꯄ ꯑꯃ ꯄꯨꯡꯉꯃ ꯀꯩꯅꯣ ꯄꯨꯡꯉꯃ ꯃꯨꯛ ꯃꯃꯥꯡꯗ ꯃꯣꯏꯗ ꯀꯩꯅꯣ ꯆꯪꯗꯥꯏꯅꯦ ꯀꯔꯤ ꯆꯦꯛꯀꯤꯡꯒꯤ ꯑ ꯄꯨꯡ ꯃ ꯇꯥꯗ꯭ꯔꯤꯀꯥꯟ ꯍꯣꯏ ꯄꯨꯡ ꯕꯥꯔꯣ ꯍꯥꯏꯁꯤ ꯄꯨꯡ ꯑꯃ ꯄꯨꯡ ꯇꯔꯥ ꯁ꯭ꯋꯥꯏꯗ ꯆꯠꯈ꯭ꯔꯗꯤ ꯌꯥꯒꯨꯝꯅꯤ
ꯇꯔꯥꯗꯒꯤ
ꯎꯝ
ꯔ ꯑꯣ ꯇ ꯇ꯭ꯔꯥ ꯃꯥꯊꯣꯏ
ꯎꯝ ꯍ ꯎ ꯍꯣꯏ ꯇꯔꯥ ꯇꯔꯥ ꯑꯩꯈꯣꯏ ꯌꯥꯗ ꯇꯔꯥ ꯍꯥꯏꯁꯤ ꯌꯥꯔꯕ ꯇꯔꯥ ꯑꯩꯈꯣꯏ ꯌꯥꯝꯕ ꯄꯨꯡ ꯃꯥꯄꯟ ꯃꯈꯥꯏ ꯁ꯭ꯋꯥꯏꯗ ꯄꯨꯡ ꯃꯥꯄꯟ
ꯍꯣꯏ ꯃꯥꯄꯜ ꯃꯈꯥꯏꯗ ꯑꯣꯏꯔꯗꯤ ꯗꯦꯝ ꯄꯥꯅ ꯀꯣꯟꯅꯔꯦ ꯊꯐ ꯆꯥꯡ ꯊꯣꯛꯀꯦꯔꯥ ꯀꯩꯗꯧꯒꯦꯔ
ꯑꯗꯨꯅꯤ ꯃꯥꯏꯅ ꯒꯥꯔꯤ ꯇ꯭ꯔꯥꯐꯤꯛ ꯖꯥꯝꯒꯤ ꯌꯦꯡꯉꯗꯤ ꯈꯔ ꯌꯥꯝ ꯆꯠꯂꯦ ꯇꯧꯕ ꯉꯝꯗꯦꯗꯅ ꯒꯥꯔꯤ ꯌꯥꯛꯇꯧꯔꯒ ꯑ ꯍꯥꯏ ꯅꯉꯗꯗꯤ
ꯄꯥꯎ ꯐꯪꯉꯤꯕꯅꯤꯅꯦ ꯑꯩꯁꯨ
ꯀꯅꯥꯅ ꯍꯥꯏꯔꯛꯏꯕ ꯑꯩꯈꯣꯏ ꯃꯥꯅꯔꯥ
ꯃꯥꯅꯦ
ꯋꯥꯎ ꯀꯟꯈ꯭ꯔꯕꯅꯤ ꯃꯆꯤꯟꯗꯣ ꯍꯥꯏꯔꯤ ꯅꯪꯉꯣꯟꯗ ꯍꯥꯏꯕꯗꯤ ꯑꯣꯏꯔꯝꯃꯣꯏꯌ‌ꯦ ꯅꯣꯏ ꯃꯥꯗ ꯍꯥꯏꯕ ꯑꯣꯏꯔꯝꯅꯤꯅꯦ ꯑꯩ ꯈꯪꯉꯦ
ꯑꯗꯣ ꯑꯩꯉꯣꯟꯗ ꯌꯧꯔꯛꯑꯦꯕ ꯄꯥꯎꯗꯣ
ꯃꯊꯥꯡ ꯃꯊꯥꯡ
ꯃꯊꯥꯡ ꯃꯊꯥꯡ
ꯊꯪꯉ‌ꯦꯕ
ꯀꯌꯥꯝ ꯀꯨꯏ ꯂꯩꯔꯛꯇꯣꯏꯅꯣ
ꯐꯍꯔꯁꯦ ꯅꯨꯃꯤꯠ ꯀꯩꯅꯣꯃꯨꯛ ꯑꯣꯏꯒꯗꯧ ꯃꯥꯜꯂꯦ ꯅꯤꯄꯥꯜꯅꯤ ꯍꯞꯇꯥ ꯑꯃꯨꯛꯀꯤ ꯆꯥꯡ ꯍꯞꯇꯥ ꯎꯝ ꯍꯝꯇꯥ ꯃꯨꯛ ꯆꯥꯡ ꯑꯣꯏꯒꯗꯕ ꯃꯥꯜꯂ‌ꯦ
ꯑꯣ ꯇꯥ ꯍꯦꯟꯖꯥꯡꯒ ꯍꯩꯅꯒꯗ꯭ꯔꯣ
ꯆꯥꯛ ꯏꯟꯖꯥꯡꯗꯤ ꯈꯪꯗꯦꯅꯤ ꯃꯣꯏꯗꯤ ꯑꯩꯈꯣꯏꯅ ꯊꯣꯡꯖꯗꯣꯏ ꯖꯠꯂꯥ ꯅꯠꯇ꯭ꯔꯒ ꯍꯣꯇꯦꯜꯗ ꯆꯥꯔꯣꯏ ꯥꯖꯥꯠꯂꯥ ꯑꯩ ꯒ꯭ꯌꯥꯟ ꯇꯥꯗꯦ ꯑꯩ ꯆꯠꯇꯣꯏꯁꯦ ꯑꯩ ꯆꯠꯃꯤꯟꯅꯗꯣꯏ ꯃꯤ ꯑꯇꯩ ꯏꯞꯄꯔ ꯈꯣꯏꯗꯁꯨ ꯍꯥꯔ ꯍꯪꯗꯦ
ꯑꯥ
ꯑꯗꯨꯗꯤ ꯅꯪꯗꯤ ꯇꯨꯋꯏꯁꯟ ꯇꯧꯕꯗꯨꯗꯤ ꯀꯃꯥꯏꯅ ꯇꯧꯕ
ꯁ ꯄꯣꯛꯈꯣꯏꯦ
ꯇꯣꯑꯗ‌ꯣꯏꯔꯥ
ꯑꯣꯛꯑ ꯊꯝꯃꯦ
ꯑꯩ ꯗꯦꯁꯇ ꯆꯠꯇꯧꯔꯦ ꯚꯥꯏ ꯚꯥꯏ ꯍꯥꯏꯔꯝꯃꯦ
ꯐꯤꯌꯥꯔꯋ‌ꯦꯜ ꯇꯧꯕꯤꯈꯣ ꯌꯥꯗ꯭ꯔꯣ
ꯇꯧꯔꯝꯃ‌ꯣꯏ ꯑꯣꯟꯅ
ꯃꯣꯏ ꯅ ꯆꯛ ꯀꯩꯝ ꯄꯤꯔꯛꯇꯕ
ꯂꯛꯇ‌ꯦ ꯇꯨꯏꯁꯟꯕꯨ ꯂꯥꯛꯈꯤꯗ꯭ꯔꯦ ꯃ‌ꯣꯏ ꯑꯩ ꯐꯤꯌꯥꯔꯋ‌ꯦꯜ ꯇꯧꯅꯤ ꯈꯪꯕꯩꯔ ꯀꯩꯅꯣ
ꯑꯣ ꯄꯣꯠ ꯆꯩꯩ ꯌꯣꯝꯕ ꯈꯣꯠꯄ ꯀꯥꯇꯤ ꯂꯣꯏꯔꯕꯣ
ꯀꯩꯕ
ꯄꯣꯠ ꯆꯩꯩ ꯄꯨꯅꯕ ꯌꯣꯝꯕ ꯈꯣꯠꯄ ꯂꯣꯏꯔꯕꯣ
ꯄꯣꯠ ꯆꯩ ꯀꯩꯁꯨ ꯄꯨꯅꯤꯡꯉꯥꯏ ꯌꯥꯎꯗꯦꯗ ꯑꯩꯗꯤ ꯗ꯭ꯔꯦꯁ ꯈꯔ ꯈꯛꯇꯅꯤꯗ ꯂꯣꯏꯔꯦ ꯌ‌ꯣꯝꯕꯗꯤ ꯗ꯭ꯔꯦꯁꯇꯨꯗꯤ
ꯎꯝ ꯐꯤꯔꯣꯟ ꯈꯛꯇ ꯄꯨꯔꯕꯣ
ꯎꯝ ꯐꯤꯔꯣꯜ ꯈꯛꯇ ꯀꯔꯤ ꯄꯨꯗꯣꯏꯅꯣ ꯀꯌꯥꯝ ꯀꯨꯏ ꯂꯩꯗꯣꯏꯁꯨ ꯅꯠꯇꯦ ꯐꯤꯔꯣꯜ ꯈꯔ ꯄꯨꯔꯅꯤ ꯆꯥꯖꯔ ꯅꯨꯡꯖꯔ ꯈꯔ ꯄꯨꯔꯅꯤ ꯀꯩ ꯄꯨꯕ ꯌꯥꯒ‌ꯦ ꯀꯩꯝ ꯂꯩꯇꯦꯗ
ꯑꯗ ꯍ‌ꯣꯇꯦꯜ ꯂꯩꯗꯣꯏ ꯑ‌ꯣꯏꯗꯤ ꯍꯣꯇ‌ꯣꯜ ꯂ‌ꯣꯏꯅ ꯄꯤꯔꯛꯑꯅꯤ ꯀꯥ ꯂꯩꯕꯒꯩ
ꯅꯣꯏꯗꯤ ꯍꯣꯇꯦꯜ ꯍꯣꯏ ꯍꯣꯇꯦꯜꯗꯤ ꯑꯣꯏꯒꯗꯧ ꯃꯥꯜꯂꯦ ꯑꯗꯣ ꯑꯗꯨꯃꯥꯏꯅ ꯇꯧꯕꯖꯥꯅ ꯃꯣꯏ ꯍꯣꯇꯦꯜꯁꯦ ꯅꯨꯃꯤꯠ ꯇꯔꯦꯠꯅꯤ ꯍꯣꯇꯦꯜ ꯀꯛꯑꯗꯤꯉꯩꯅꯤ ꯈꯔ ꯔꯝꯖ ꯍꯣꯇꯦꯜꯁꯨ ꯔꯨꯝ ꯀꯌꯥ ꯀꯔꯤꯖꯥꯠꯅꯣ ꯈꯪꯗꯦ
ꯑꯥ
ꯎꯝ
ꯅ ꯆ ꯇꯨꯁꯤꯦ ꯃꯤ ꯀꯌꯥꯅꯣ ꯄꯨꯜꯂꯞꯅ
ꯎꯝ ꯆꯍꯤ ꯃꯉꯥꯒꯤ ꯍꯣꯇꯦꯜ ꯀꯌꯥ ꯇꯧꯗꯣꯏꯔꯤꯕ
ꯈꯪꯗꯤꯅꯦ ꯅꯨꯄꯥꯁꯦ ꯅꯇꯣꯝꯗꯅꯤꯀꯣ
ꯎꯝ
ꯌꯥ ꯇꯁꯦ
ꯇꯧꯗꯨꯖ ꯌꯥꯌꯥꯗꯗꯗ ꯅꯪ ꯀꯩꯗꯦꯔꯣ ꯍꯣꯕ
ꯀꯩ ꯂꯩꯔꯒꯦ ꯍꯥꯏꯅꯣ
ꯊꯥꯔꯛꯑꯣ ꯑꯩ ꯌꯦꯡꯕꯤꯔꯛꯀꯦ
ꯄꯩꯁꯥ ꯊꯥꯔꯛꯇꯗꯤ ꯂꯩꯔꯑꯣꯣꯏꯗ꯭ꯔꯣ
ꯀꯥꯏ ꯂ ꯊꯁ ꯌꯥꯖꯥꯎꯗ
ꯑꯁ ꯃꯁꯀꯤꯜ ꯂꯩꯇꯗ ꯀꯂ ꯔꯨꯋꯥꯍꯟꯣꯒ ꯍꯥ ꯍꯧ ꯍꯔꯥꯎꯔꯦ ꯑꯗꯨ ꯄꯩꯁꯥ ꯊꯥꯔꯛꯑꯣ ꯌꯕꯤꯠ ꯀ ꯌꯥꯎꯗꯦ
ꯎ ꯅꯅꯦꯔꯀꯦ ꯅꯪ ꯅꯪ ꯑꯅꯦꯝꯕꯅꯦ ꯈꯣꯡꯎꯞ ꯑꯋꯥꯡꯕ ꯑꯃ ꯂꯩꯔꯛꯑꯒꯦ
ꯋꯥ ꯑꯩ ꯋꯥꯡꯕ ꯇꯣꯡꯗꯣꯔꯦ ꯑꯩ ꯋꯥ
ꯊꯣꯛ ꯇꯥ ꯖꯥꯕ
ꯀꯩꯕꯥ
ꯆꯅ ꯆꯥꯕ
ꯇꯥꯅ ꯁꯥꯕ ꯅꯪ ꯇꯣꯡꯉꯣ ꯑꯗꯨꯗꯤ
ꯍꯪꯗꯤ ꯑꯣꯏꯔꯇꯗꯦꯃꯤꯦ
ꯪ ꯇꯕꯨ ꯃ ꯖꯤ ꯑꯩ ꯄꯥꯝꯗꯦ
ꯗꯤ ꯌꯥꯗꯦ
ꯅꯪ ꯇꯣꯡꯉꯣ ꯅꯪ ꯋꯥꯡꯉꯦ ꯃꯊꯛꯇꯣ ꯑꯃꯨꯛꯀ ꯋꯥꯡꯅꯕ
ꯑꯣ ꯌꯦꯦ ꯑ ꯍꯁꯥꯎ ꯄꯗꯤ ꯀꯀꯥ ꯂꯩꯕꯤꯔꯛꯄ ꯑꯗꯨꯅꯤ
ꯍꯣꯡꯉꯝꯗꯅꯅ ꯇꯣꯛꯑꯦ
ꯑꯗꯨꯗ
ꯀꯥꯎꯁꯟꯅꯔꯒ ꯂꯥꯛꯑꯦ
ꯑꯦ ꯑꯩ ꯃꯤꯗꯨ ꯁꯝꯅꯔꯒ
ꯑꯥ ꯑꯥ ꯄꯤꯀꯦꯠꯁꯦ ꯎꯏꯁꯜꯂꯒ ꯑꯩ ꯎꯕꯗ ꯎꯔꯨ ꯎꯉꯒ
ꯑꯅꯗ ꯈ ꯁꯥꯔꯣ ꯍꯥꯏꯔꯛꯑꯦ ꯑꯗꯨꯝ ꯍꯥꯏꯔꯛꯏꯁꯦ
ꯑꯣ
ꯅꯠꯇ꯭ꯔꯥ
ꯑꯩꯅꯗꯤ ꯁꯣꯝꯗ ꯍꯔꯥꯎ ꯍꯔꯥꯎ ꯑꯩꯒꯤ ꯄꯣꯠꯆꯩ ꯂꯩꯕꯤꯔꯛꯑꯅꯤꯅ ꯐꯣꯟꯒꯁꯦ ꯇꯧꯖꯔꯛꯏ ꯑꯗꯨꯒ ꯑꯁ
ꯑꯣ ꯀ ꯍꯥꯏꯗ
ꯄꯣ ꯃꯃꯩ ꯌꯥꯎ ꯌꯥꯎꯗꯦꯗ
ꯀꯥꯏ ꯀꯥꯏ
ꯌꯥꯝ ꯄꯣꯂꯨꯁꯟꯕ ꯃꯥꯜꯂꯦ ꯀꯣꯀꯥ ꯀꯣꯀꯥ ꯌꯥꯝ ꯇꯧꯋꯦ
ꯍꯥꯥ
ꯄꯣꯂꯣꯁ ꯂꯩꯔꯣ ꯀꯀꯥ ꯀꯀꯥ ꯇꯣꯏꯗꯕ
ꯂꯣꯏꯁꯟꯗꯦꯗ ꯃꯄꯥꯟꯗ ꯇꯧꯕꯅꯤ
ꯌꯥꯝ ꯍꯣꯡ ꯇꯥꯏꯅ
ꯍ
ꯑꯗꯨꯗꯤ ꯍꯌꯦꯡꯗꯤ ꯑꯣ ꯍꯌꯦꯡ ꯑꯣꯏꯅ ꯊꯣꯡꯉꯅꯤꯅꯦ ꯉꯁꯤꯗꯤ ꯑꯍꯥꯎꯕ ꯊꯣꯡꯉꯔꯣꯏꯅꯦꯀꯣ
ꯈꯪꯗꯦꯗ ꯍꯥꯎ ꯄꯤꯖꯗꯦꯗ ꯀꯩ ꯄꯤꯖꯗꯣꯏꯅꯣ
ꯎꯝ ꯆꯠꯂꯝꯗꯥꯏ ꯀꯩ ꯄꯤꯖꯗꯣꯏꯖꯥꯠꯅꯣ ꯍꯕꯁꯦ ꯇꯣꯏꯅꯣ ꯍꯪꯉꯣ
ꯍ ꯇꯂꯦ ꯇꯥꯏꯗꯤ
ꯀ ꯀꯔꯤ ꯆꯥꯅꯤꯡꯗ꯭ꯔꯤꯕ ꯅꯪ ꯑꯥꯗ
ꯆꯅ ꯊꯝ ꯆꯥꯒꯦ
ꯊ ꯍꯋꯥꯏꯒ ꯑꯗꯨꯁꯨ
ꯎꯝ
ꯃꯃꯥꯏ ꯊꯣꯡꯕ
ꯌꯦꯁ
ꯁꯤꯜꯂꯔꯥ ꯌꯥꯏꯔꯥ ꯒ꯭ꯌꯥꯟ ꯇꯥꯗꯕ ꯇꯪꯒꯪ ꯇ ꯇꯠ ꯂꯥꯎꯕꯗꯨꯒ ꯑꯁ ꯇꯜꯂꯦ
ꯏꯁꯁ ꯁꯨꯃꯥꯏꯅꯗ ꯉꯃ ꯉꯔꯦ ꯊꯝꯃꯒꯦ ꯑꯩ ꯇꯥꯎꯆꯂꯨꯒꯦ
ꯀꯔꯤ ꯊꯕꯛ ꯆꯠꯇꯣꯏꯔꯤꯕ ꯍꯥ ꯍꯧꯖꯤꯛꯁ ꯆꯥꯛ
ꯁ ꯐꯔꯠꯇ ꯂꯩꯎꯒꯦ
ꯃꯃ ꯀꯥꯟꯁꯤꯗ
ꯑꯣ ꯅꯒꯦ ꯍꯔ ꯑ ꯇꯣ